ꯒꯥꯏ ꯒꯥꯡ ꯂꯩꯅꯨꯡ ꯀꯥꯝꯁꯣꯟ
ꯑꯍꯦꯍꯦ ꯍꯣꯏ ꯑꯗꯣ ꯑꯩꯒꯤ ꯃꯤꯡꯅꯦꯝ ꯍꯝ ꯍꯝ
ꯕꯤꯖꯦꯛ ꯁꯤꯅ ꯒꯔꯤ ꯑꯣꯏꯕ
ꯑꯥ ꯍꯣꯏ ꯃꯤꯡ ꯑꯅꯤ ꯃꯤꯡ ꯑꯅꯤ ꯑꯣꯏꯕꯒꯤꯅꯦ ꯍꯨꯡ ꯍꯝ ꯉꯔꯥꯡ ꯑꯩ ꯀꯣꯜ ꯕꯦꯛ ꯇꯧꯔ ꯆꯠꯇ ꯋꯥꯅꯤꯗ
ꯇꯕꯅꯦ ꯑꯗꯨꯃꯥꯏꯅ ꯌꯥꯗꯕꯅꯦ ꯃꯔꯛ ꯃꯔꯛꯇ
ꯎꯝ
ꯅꯪꯒꯤꯁꯦ ꯑꯗꯨꯗꯤ ꯕꯤꯕꯦꯛꯁꯟ ꯑꯦꯂꯥꯏꯟꯁ
ꯑ ꯑꯗꯨꯅ ꯑꯁꯦꯡꯕꯒꯤ ꯃꯤꯡꯅꯦꯕ ꯍꯣꯏ ꯀꯪꯂꯩ ꯂꯅꯨꯡ ꯍꯥꯏꯕꯗꯨꯅ
ꯂꯣ ꯅꯪ꯫
ꯐꯣꯔ ꯇꯥꯏꯝꯁ ꯋꯥꯠꯂꯤꯁꯤ ꯀꯩꯅꯣ ꯁꯤ ꯍꯧꯖꯤꯛ ꯑꯃ ꯑꯥ ꯁꯤꯅ ꯑꯅꯤ ꯑꯅꯤ ꯁꯨꯔꯦꯅ꯫
ꯍꯣꯏ꯫
ꯐꯣꯔ ꯇꯥꯏꯝꯁ ꯁꯨꯍꯟꯖꯦ ꯀꯩꯅꯣ꯫
ꯐꯣꯔ ꯇꯥꯏꯝꯁ ꯁꯨꯍꯂꯁꯦ ꯀꯩꯅꯣ꯫
ꯍꯥꯏ
ꯐꯣꯔ ꯇꯥꯏꯃꯁ ꯁꯨꯍꯜꯂꯁꯦ ꯍꯧꯖꯤꯛ ꯉꯥꯍꯥꯛ ꯉꯥꯡꯅꯔꯅꯤ ꯑꯩ ꯆꯥꯛ ꯆꯥꯔꯅꯤ ꯑꯃꯨꯛꯀ ꯉꯥꯡꯅꯔꯁꯦ ꯑꯩ ꯉꯔꯥꯡꯁꯨ ꯅꯪꯕꯨ ꯑꯗꯨꯝ ꯇꯧꯕ ꯑꯗꯨ ꯌꯥꯗꯕ ꯅꯪꯅ ꯑꯃꯨꯛ ꯇꯧꯔꯛꯄꯗꯨꯁꯨ ꯄꯥꯏꯈꯠꯄ ꯌꯥꯗꯕ
ꯎꯝ ꯑꯩꯅ ꯑꯩꯁꯨ ꯑꯃꯨꯛꯀ ꯇꯧꯔꯛꯇꯤ ꯇꯧꯔꯛꯄꯅꯦ ꯑꯗꯣ
ꯑꯗꯨ ꯅꯪꯅ ꯇꯧꯔꯛꯄꯗꯨꯁꯨ ꯑꯩꯅ ꯑꯃꯨꯛ ꯀꯣ ꯄꯩꯈꯠꯄ ꯌꯥ
ꯎꯝ ꯎꯝ꯫
ꯅꯪ ꯒ꯭ꯔꯦꯁ ꯈꯪꯕ꯭ꯔꯥ ꯒ꯭ꯔꯦꯁ꯫
ꯒ꯭ꯔꯦꯁ꯫
ꯅꯣꯢ ꯀ꯭ꯂꯥꯁꯃꯦꯠ ꯒ꯭ꯔꯦꯁ ꯇꯣ꯫
ꯑꯥ ꯑꯩꯈꯣꯏ ꯀ꯭ꯂꯥꯁꯃꯦꯠꯀꯤ ꯑꯥ ꯒ꯭ꯔꯦꯁ ꯈꯪꯉꯦ ꯈꯪꯉꯦ ꯔꯣꯡꯃꯩꯗꯣꯀꯣ꯫
ꯍꯣꯏ ꯑꯗꯨ ꯅꯨꯄꯤꯗꯔꯥ ꯑꯩꯅ ꯍꯥꯏꯕꯗꯨ꯫ ꯗꯦꯅꯤꯁꯅ ꯑꯗꯨ ꯑꯣꯏꯔꯝꯅꯤ ꯍꯥꯏꯅꯦ꯫
ꯑꯗꯨ ꯅꯨꯄꯤꯗꯨꯗꯤ ꯃꯥꯗꯨ ꯗ꯭ꯔꯣꯞ ꯑꯥꯎꯠ ꯇꯧꯔꯒ ꯆꯠꯈ꯭ꯔꯤꯕꯅꯤꯗ ꯑꯩꯈꯣꯏ ꯕꯤꯕꯤ ꯑꯦ ꯇꯧꯔꯝꯗꯣ ꯑꯗꯣ ꯃꯥꯗꯣ ꯑꯥ ꯐꯥꯔꯁ ꯏꯌꯥꯔ ꯁꯦꯀꯦꯟ ꯏꯌꯥꯔꯒꯨꯝꯗꯔ ꯃꯥꯅ ꯊꯣꯛꯈꯤꯕ ꯑꯃ
ꯏꯟꯗꯤꯁꯇꯦꯜ ꯏꯟꯇꯤꯇꯔꯦꯜ ꯕꯤꯖꯤꯠ ꯆꯠꯄꯗꯨꯣ ꯅꯪ ꯈꯪꯉꯤꯀꯣ
ꯑꯥ ꯆꯠꯂꯦ ꯑꯗꯨ ꯈꯪꯉꯦ꯫ ꯏꯟꯗꯤꯁ ꯒ꯭ꯔꯦꯁ ꯌꯥꯎꯈꯤꯕ꯭ꯔꯥ ꯌꯥꯎꯈꯤꯗꯕ꯭ꯔꯥ
ꯑꯁ ꯑꯩ ꯏꯟꯗꯤꯁꯇꯦꯜ ꯕꯤꯖꯤꯇ ꯑꯩꯅ ꯎꯕꯅꯤ ꯅꯦ꯫ ꯑꯗꯨ ꯅꯨꯄꯤꯗꯣ ꯑꯩ ꯃꯃꯤꯡ ꯀꯥꯎꯒ꯭ꯔꯕ ꯀꯅꯥꯅꯣ ꯍꯥꯏꯕꯗꯨꯀꯣ ꯅꯤꯡꯁꯤꯡꯕ ꯑꯩ ꯃꯁꯛꯄꯨꯗꯤ ꯅꯤꯡꯁꯤꯡꯉꯤ ꯑꯗꯣ ꯃꯃꯤꯡꯁꯤ ꯅꯤꯡꯁꯤꯡꯕ ꯉꯝꯗꯕ ꯑꯗꯨꯒ ꯑꯩꯅ ꯈꯟꯕꯗ ꯅꯣꯏꯒꯤ ꯁꯤꯃꯤꯁꯇꯔ ꯅꯣꯏꯒꯤ ꯖꯨꯅꯤꯌꯔ ꯃꯥꯂꯦ
ꯑꯁꯤꯁꯦ ꯃꯈꯣꯟꯗꯤ ꯌꯥꯝꯅ ꯇꯞꯄꯦ꯫
ꯃꯈꯣꯟ ꯅꯦꯝꯃꯦꯀꯣ ꯕꯣꯂꯨꯝ ꯕꯇꯟꯗꯣ
ꯃꯈꯣꯟꯁꯦ ꯇꯞꯃꯟꯕꯒꯤꯀꯣ ꯀ꯭ꯂꯤꯌꯥꯔ ꯑꯣꯏꯕ ꯋꯥꯠꯄ ꯎꯝ꯫
ꯕꯣꯂꯨꯝ ꯕꯇꯝꯗꯨꯗ ꯅꯝꯃꯣ ꯕꯣꯂꯨꯝ ꯕ
ꯁꯤꯁꯦ ꯕꯣꯂꯨꯝ ꯕꯇꯟ ꯁꯦ ꯐꯨꯜꯗꯅꯦꯕ ꯊꯝꯕꯖꯦ ꯉꯥꯏꯀꯣ ꯉꯥꯛꯇꯪ ꯑꯁꯤꯁꯦ ꯀꯩꯀꯩ ꯅꯝꯕ ꯌꯥꯕ꯭ꯔꯥ ꯌꯦꯡꯒꯦꯀꯣ ꯑ ꯃꯥꯏꯁꯦ ꯁꯤ ꯕꯨꯂꯨꯝ ꯕꯇꯜꯗꯤ ꯐꯨꯜ ꯑꯣꯏꯕ ꯃꯥꯜꯂꯦ
ꯕꯣꯂꯨꯝ ꯕꯥꯇꯟ ꯅꯝꯕꯀꯥꯟꯗ ꯑꯣꯞꯁꯟ ꯊꯣꯛꯇꯦ ꯅꯝꯅꯤꯡꯉꯥꯏ ꯀꯩꯀꯥ ꯑꯗꯨꯝ
ꯑꯣ ꯃꯥꯁꯦ ꯃꯍꯧꯁꯥꯅ ꯑꯣꯏꯔꯕꯖꯥꯅꯤꯗ ꯑꯦꯄ꯭ꯂꯤꯀꯦꯁꯟꯅ ꯑꯣꯏꯕꯖꯥꯅꯤ ꯃꯥꯏ
ꯎꯝ ꯑꯩꯒꯤꯗꯤ ꯕꯣꯂꯨꯝ ꯕꯇꯝꯗꯨ ꯅꯝꯂꯒꯀꯣ ꯑꯗꯨꯗ ꯑꯦꯗꯖꯁ ꯇꯧꯕ ꯀꯥꯟꯗ ꯑꯗꯨꯝ ꯀꯟꯈ꯭ꯔꯦ
ꯑꯣ ꯑꯩꯗꯤ ꯐꯨꯜ ꯐꯨꯜꯗ ꯂꯣꯏ ꯊꯝꯕꯅꯦꯕ ꯑꯗꯣ ꯌꯥꯗꯕ ꯑꯗꯩ ꯃꯈꯣꯟꯗꯣ ꯀ꯭ꯂꯤꯌꯥꯔ ꯑꯣꯏꯍꯧꯗꯕꯗꯤ ꯌꯥꯎꯋꯦ ꯑꯗꯣ ꯑꯩꯅ ꯉꯥꯡꯕꯗꯤ ꯈꯔ ꯁꯦꯡꯕ꯭ꯔꯥ
ꯅꯪꯅ ꯉꯥꯡꯕꯗꯤ ꯐꯖꯅ ꯇꯥꯏ ꯍꯥꯏꯕꯗꯤ ꯑꯩꯗꯤ ꯕꯣꯂꯨꯝ ꯀꯟꯅ ꯄꯤꯕꯅꯤꯅꯀꯣ ꯐꯥꯔꯁ ꯇꯥꯏꯝ ꯅꯍꯥꯟ ꯉꯥꯡꯅꯕꯗꯗꯤ ꯅꯦꯝꯅ ꯇꯥꯏꯌꯦ ꯑꯗꯨ ꯑꯩꯅ ꯕꯣꯂꯨꯝ ꯕꯇꯝꯗ ꯅꯝꯕꯀꯥꯟꯗ ꯃꯥꯒꯤ ꯑꯣꯞꯁꯟ ꯊꯣꯛꯂꯛꯄꯒꯤ ꯑꯗꯨꯗ ꯀꯣꯜꯒꯤꯗꯨ ꯑꯩꯅ ꯕꯣꯂꯨꯝꯗꯤ ꯏꯟꯀ꯭ꯔꯤꯁ ꯇꯧ
ꯎꯝ ꯎꯝ ꯅꯣꯏ ꯄꯤꯖꯤꯗ ꯂꯩꯕꯁꯦ ꯆꯥꯛ ꯏꯟꯁꯥꯡꯗꯤ ꯀꯃꯥꯏꯅ ꯇꯧꯒꯦ
ꯆꯥꯛ ꯌꯦꯟꯁꯥꯡ ꯃꯣꯏ ꯂꯣꯏ ꯄ꯭ꯔꯣꯚꯥꯏꯠ ꯇꯧꯋꯤ ꯄꯔ ꯃꯟꯗ ꯄꯔ ꯃꯟꯗ ꯁꯚꯦꯟ ꯊꯥꯎꯖꯟ ꯐꯥꯏꯚ ꯍꯟꯗ꯭ꯔꯦꯠ
ꯍꯥꯥ
ꯁꯚꯦꯟ ꯊꯥꯎꯖꯟ ꯐꯥꯏꯚ ꯍꯟꯗ꯭ꯔꯦꯠ
ꯊꯥꯗ ꯁꯦꯚꯦꯟ ꯊꯥꯎꯖꯟ ꯐꯥꯏꯚ ꯍꯟꯗ꯭ꯔꯦꯠ ꯀꯣ ꯑꯗ ꯃꯣꯏꯅ ꯆꯥꯛ ꯌꯦꯟꯁꯥꯡꯕꯨꯗꯤ ꯑꯗꯨꯝ ꯇꯒꯤ ꯑꯗꯨꯝ ꯔꯨꯇꯤꯟ ꯈꯥꯏꯗꯣꯛꯑꯒ ꯑꯗꯨꯝ ꯁꯦꯝꯕꯤꯈ꯭ꯔꯦ
ꯍꯣꯏ ꯃꯣꯏꯅ ꯑꯗꯨꯝ ꯄꯣꯚꯥꯏꯠ ꯅꯪꯒꯤ ꯊꯕꯛ ꯗ꯭ꯌꯨꯇꯤꯁꯦ ꯐꯤ ꯁꯨꯕ ꯃꯁꯔꯨꯝ ꯆꯠꯄ
ꯎꯝ ꯎꯝ ꯑꯦꯟꯁꯥꯡꯗꯤ ꯑꯗꯨꯝ ꯅꯨꯡꯉꯥꯏꯕ꯭ꯔꯥ ꯅꯣꯏ ꯁꯚꯦꯟ ꯊꯥꯎꯖꯟꯒꯤ ꯔꯦꯟꯖ ꯊꯤꯔꯤꯕ ꯆꯥꯡꯁꯦ ꯑꯗꯨꯝ
ꯖꯥꯡꯗꯤ ꯅꯨꯡꯉꯥꯏꯗ ꯄ꯭ꯔꯣꯕ꯭ꯂꯦꯝ ꯂꯩꯦꯗ ꯁꯚꯦꯟ ꯊꯥꯎꯖꯟ ꯐꯥꯏꯚ ꯍꯟꯗ꯭ꯔꯦꯠ ꯑꯗꯨꯝ ꯀꯥꯏꯗꯦꯗ
ꯁ꯭ꯋꯥꯏꯁꯤꯒꯤ ꯍꯣꯁꯇꯦꯜꯒꯤ ꯆꯥꯛ ꯏꯟꯁꯥꯡꯒꯤ ꯑꯗꯨꯝ ꯍꯥꯏꯅꯔꯤꯕꯅꯤꯗꯅꯀꯣ
ꯑꯈꯣꯏꯒꯤꯁꯤꯡꯒꯤ ꯍꯣꯁꯇꯦꯜꯅ ꯍꯦꯟꯅ ꯐꯖꯩꯗ ꯆꯥꯛ ꯏꯟꯁꯥꯡꯗꯦ
ꯑꯣ
ꯂꯩꯀꯦ ꯍꯥꯏꯄꯔꯣ ꯅꯪ
ꯉꯥꯎꯀꯣ ꯑꯃꯨꯛꯀ ꯄꯟꯈ꯭ꯔꯕꯒꯤ ꯀꯩꯅꯣꯝꯃ ꯇꯧꯋꯦ ꯉꯥꯎꯀꯣ ꯑꯁꯤꯗꯩ ꯑꯣꯞꯁꯟꯁꯤ ꯌꯦꯡꯉꯦꯀꯣ ꯃꯥꯒꯤꯁꯤ ꯀꯔꯤꯗꯅꯣ ꯉꯁꯥꯏ ꯃꯤ ꯑꯃ ꯏꯁꯇꯦꯂꯥꯅ ꯇꯧꯔꯛꯄꯗꯤ ꯁꯦꯡꯈꯤꯕꯅꯤꯅꯦ ꯃꯈꯣꯟꯁꯦ
ꯑꯣ ꯁꯇꯤꯅꯒꯁꯨ ꯐꯥꯎꯅꯈꯤꯕꯣ
ꯉꯁꯥꯏ ꯏꯁꯇꯦꯂꯥ ꯇꯧꯔꯛꯄꯗꯗꯤ ꯌꯥꯝ ꯁꯦꯡꯈꯤꯕꯅꯦ
ꯑꯣ ꯅꯪ ꯂꯩꯒꯦ ꯍꯥꯏꯕ꯭ꯔꯣ ꯍꯣꯁꯇꯦꯜꯗ
ꯂꯩꯈꯤꯔꯣꯏꯗ
ꯃꯅꯤꯄꯨꯔ ꯃꯆꯥ ꯂꯩꯅꯤꯡꯕ ꯂꯩꯕ꯭ꯔꯣ ꯁꯤꯂꯣꯡꯗ ꯂꯩꯅꯤꯡꯕ ꯂꯩꯔꯗꯤ ꯑꯩꯉꯣꯟꯗ ꯀꯟꯇꯦꯛ ꯇꯧꯑꯣ ꯍꯣꯁꯇꯦꯜ ꯐꯪ
ꯑ ꯍꯣꯏ ꯍꯣꯏ ꯍꯣꯏ ꯑꯗꯨꯒꯨꯝꯕꯕꯨꯗꯤ ꯍꯣꯏ ꯑꯗꯨꯕꯨꯗꯤ ꯑꯗꯨꯝ ꯐꯥꯎꯅꯁꯦ ꯎꯝ ꯎꯝ ꯑꯌꯥꯝꯕ ꯇ꯭ꯔꯥꯏꯞꯇꯤ ꯀꯔꯝꯕ ꯑꯣꯏ ꯅꯣꯏ ꯁꯣꯝꯗ ꯑꯌꯥꯝꯕ ꯄꯨꯟꯕꯁꯦ
ꯇꯥꯡꯈꯨꯜ ꯍꯣꯏ ꯍꯣꯁꯇꯦꯜꯗꯤ ꯇꯥꯡꯈꯨꯜ ꯌꯥꯝꯃꯦ
ꯑꯣ ꯀꯦ ꯑꯗꯣ ꯃꯣꯏ ꯑꯥ ꯁꯤꯂꯣꯡꯒꯤ ꯑꯣꯏꯅꯗꯤ ꯀꯩ ꯀꯦ ꯂꯩꯕ꯭ꯔꯥ ꯃꯣꯏ
ꯑꯁ ꯌꯥꯝꯅ ꯁꯤꯂꯣꯡꯗꯤ ꯈꯥꯁꯤꯅꯤꯅ
ꯑꯣꯀꯦ
ꯑꯗꯣ ꯃꯅꯤꯄꯨꯔ ꯃꯆꯥ ꯉꯥꯛꯇꯅꯤ ꯁꯤꯗ ꯀꯥꯔꯁꯦ ꯃꯅꯤꯄꯨꯔ ꯃꯥꯜꯂꯦ ꯁꯤꯂꯣꯪ ꯃꯥꯟꯗꯦ
ꯑꯣ ꯍ ꯃꯅꯤꯄꯨꯔ ꯃꯆꯥ ꯉꯥꯛꯇꯅ ꯑꯌꯥꯝꯕ ꯑꯣꯏꯕ ꯎꯝ ꯎ ꯎꯝ ꯎꯝ ꯎꯝ
ꯑꯗꯨꯒ ꯅꯣꯇꯤꯁ ꯑꯌꯥꯝꯕ ꯅꯣꯔꯠ ꯏꯁ ꯉꯥꯛꯇ ꯃꯤꯖꯣꯔꯥꯝ ꯅꯥꯒꯥꯂꯦꯟ ꯃꯅꯤꯄꯨꯔ ꯀꯣ ꯑꯔꯨꯅꯥꯆꯜ
ꯎꯝ ꯎꯝ
ꯑꯁꯥꯝ
ꯑꯗꯣ ꯑꯦꯛꯖꯥꯝꯒꯤ ꯄ꯭ꯔꯤꯄꯦꯔꯦꯁꯟ ꯇꯧꯕꯁꯦ ꯑꯦꯛꯖꯥꯝꯗ ꯀꯌꯥꯒꯨꯝꯕꯕꯨꯗꯤ ꯊꯥꯈ꯭ꯔꯦ ꯑꯗꯨꯝ ꯀꯩꯀꯩꯗꯤ
ꯑꯩꯁꯦ ꯑꯦꯛꯖꯥꯝ ꯑꯅꯤꯗꯤ ꯊꯥꯈ꯭ꯔꯦ ꯑꯥꯔ ꯕꯤ ꯑꯥꯏꯒꯤ ꯑꯃ ꯊꯥꯏꯌꯦ ꯅꯍꯥꯟ ꯑꯗꯨꯒ ꯑꯦꯁ ꯕꯤ ꯑꯥꯏꯒꯤ ꯑꯃ ꯊꯥꯏꯌꯦ
ꯑ ꯕꯦꯪꯀꯤꯪꯒꯤ ꯑꯣꯏꯅꯥ ꯑꯗꯣ ꯑꯥ ꯀꯃꯥꯏꯅ ꯇꯧꯒꯦ ꯄ꯭ꯔꯤꯄꯦꯌꯔ ꯇꯧꯕ ꯆꯥꯡꯒ ꯑꯥꯎꯠꯀꯝꯒ ꯀꯣꯏꯁꯟꯗꯨꯒ
ꯑꯩꯈꯣꯏꯅ ꯁꯦ ꯇꯧꯔꯤ ꯃꯈꯩ ꯀꯣ ꯑꯦꯁ ꯄꯤꯔꯤꯑꯦꯟꯁꯦ ꯍꯦꯟꯅ ꯂꯩꯕ ꯍꯥꯏꯇꯥꯔꯦ ꯅꯪꯁꯨ ꯐꯔꯁ ꯆꯪꯕ ꯀꯥꯟꯗꯗꯤ ꯅꯪ ꯀꯣꯛ ꯉꯥꯎꯒꯅꯦꯕ ꯃꯥꯒꯤ ꯁꯤꯂꯦꯕꯁꯁꯨ ꯌꯥꯝꯕꯒꯤꯀꯣ ꯑꯗꯨꯒ ꯁꯄꯣꯁ ꯅꯥꯉꯣꯟꯗꯥ ꯀꯣꯏꯁꯟ ꯑꯃ ꯇꯣꯄꯤꯛ ꯆꯦꯞꯇ꯭ꯔ ꯑꯃꯒꯤ ꯀꯣꯏꯁꯟꯁꯦ ꯇꯥꯏꯞꯁ ꯌꯥꯝ ꯂꯩꯌꯦꯕ ꯃꯥꯒꯤ ꯇꯥꯏꯞꯁ ꯀꯣ꯫ ꯑꯗꯣ ꯃꯥꯒꯤ ꯇꯥꯏꯞꯁ ꯇꯥꯏꯞꯁ ꯃꯌꯥꯝꯗꯣ ꯅꯪ ꯐꯣꯔꯃꯨꯂꯥ ꯃꯌꯥꯝꯗꯣ ꯈꯪ ꯇꯥꯕ꯫ ꯅꯪ ꯑꯗꯨ ꯇꯣꯄꯤꯛꯀꯤ ꯀꯣꯏꯁꯟ ꯇꯥꯏꯞꯁ ꯑꯃ ꯉꯥꯛꯇꯪ ꯇꯝꯕ ꯌꯥꯗꯦꯕ꯫ ꯇꯥꯏꯄ꯭ꯁ ꯈꯨꯗꯤꯡꯃꯛꯇꯣ ꯅꯪ ꯍꯩꯒꯗꯧꯕꯅꯦꯕ ꯕꯦꯁꯤꯛꯇꯤ ꯍꯩꯒꯗꯧꯅꯦꯕ ꯑꯗꯨꯗꯤ꯫ ꯀꯣꯏꯁꯟ ꯔꯦꯗꯤꯗ ꯈꯨꯝꯕ ꯉꯝꯅꯕꯀꯣ꯫ ꯍꯩꯈ꯭ꯔꯕ ꯃꯇꯨꯡꯗ ꯑꯃꯨꯛꯀ ꯅꯪ ꯄ꯭ꯔꯦꯛꯇꯤꯁ ꯇꯧꯒꯗꯧꯕ ꯅꯪꯒꯤ ꯁ꯭ꯄꯤꯠꯇꯨ ꯏꯟꯀ꯭ꯔꯤꯖ ꯇꯧꯅꯕꯒꯤꯗꯃꯛ꯫
ꯎꯝ ꯎꯝ ꯎ-
ꯐꯤꯕꯇꯤꯟ ꯃꯤꯅꯤꯁꯇ ꯇ꯭ꯋꯦꯟꯇꯤ ꯐꯥꯏꯕ ꯀꯣꯏꯁꯟ ꯈꯣꯠꯀꯗꯕꯅꯦꯕ꯫
ꯎꯝ꯫
ꯑꯗꯨꯒ ꯑꯃꯨꯛ꯫ ꯑꯦꯀꯨꯔꯦꯁꯤ ꯁ꯭ꯄꯤꯠꯇꯨ ꯅꯪ ꯄ꯭ꯔꯦꯛꯇꯤꯁ ꯇꯧꯕ ꯇꯥꯕꯀꯣ꯫
ꯎꯝ ꯎꯝ꯫
ꯑꯗꯨꯒ ꯂꯣꯏꯅꯃꯛꯇꯨ ꯑꯦꯛꯁꯄꯥꯔꯠ ꯇꯥꯔꯑꯦ ꯅꯪ ꯀꯦ ꯇꯥꯔꯦ ꯍꯥꯏꯕꯗ ꯑꯦꯛꯖꯥꯝ ꯊꯥꯕꯤꯒꯗꯕꯅꯦꯕ ꯍꯥꯏꯕꯗꯤ ꯑꯦꯛꯖꯥꯝ ꯄꯤꯕꯗ ꯁꯦꯂꯦꯛ ꯇꯧꯒꯗꯕꯅꯦꯕ꯫ ꯑꯦꯛꯖꯥꯝꯕꯨꯗꯤ ꯄꯤ- ꯑꯣ ꯀꯦ ꯇꯥꯔꯦ ꯍꯥꯏꯕꯗ ꯄꯤꯒꯅꯤ ꯍꯥꯏꯕꯗꯤ ꯍꯥꯏꯕ ꯌꯥꯗꯦ ꯑꯗꯨꯕꯨ ꯅꯪ ꯈꯔ ꯍꯣꯠꯅꯧ ꯁꯤꯟꯁꯤꯌ꯭ꯔ ꯑꯣꯏꯅ ꯍꯣꯠꯅꯧ ꯈꯔ ꯑꯦꯐ꯭ꯔꯠ ꯄꯤꯌꯨ ꯈꯔ ꯄꯨꯛꯅꯤꯡ ꯆꯪꯅ ꯍꯣꯠꯅꯔꯒ ꯊꯣꯛꯄ ꯊꯣꯛꯇꯕꯗꯨꯗꯤ ꯗꯥꯎ ꯂꯥꯏꯕꯛꯇ ꯇꯝꯕ ꯑꯣꯏꯔꯦ ꯑꯗꯨꯕꯨ꯫
ꯎꯝ ꯍꯣꯏ ꯍꯣꯏ ꯆꯨꯝꯃꯦ ꯆꯨꯝꯃꯦ꯫
ꯃꯣꯛ ꯇꯦꯁ ꯕꯦꯔꯤ ꯏꯝꯄꯣꯔꯇꯦꯟ ꯃꯣꯛꯇꯦꯁ꯫
ꯎꯝ ꯎꯝ꯫
ꯃꯣꯛ ꯇꯦꯁ ꯇꯧꯕ ꯀꯥꯟꯗ ꯅꯪꯒꯤ ꯁ꯭ꯄꯤꯠ ꯅꯪꯒꯤ ꯑꯦꯀꯨꯔꯦꯁꯤ ꯅꯪꯒꯤ ꯋꯤꯛꯅꯦꯁ ꯑꯗꯨ ꯈꯪꯒꯗꯕꯅꯦ ꯅꯪ ꯁ꯭ꯇꯗꯤ ꯇꯧꯔꯒ ꯃꯣꯛ ꯇꯦꯁꯁꯨ ꯄꯤꯕꯤꯗ꯭ꯔꯗꯤ ꯁꯦꯂꯦꯛꯁꯟ ꯆꯥꯟꯁꯦꯁꯇꯨ ꯌꯥꯝ ꯅꯦꯝꯕꯅꯦꯕ꯫
ꯎꯝ ꯎꯝ꯫
ꯋꯥꯕꯅꯤꯗ꯫
ꯍꯨ
ꯍꯩꯕ ꯈꯛꯇꯪ ꯅꯠꯇꯕꯤ ꯍꯩꯕ ꯈꯛꯇꯪꯗꯨ ꯅꯠꯇꯕ ꯅꯪ ꯈꯣꯠꯄꯁꯨ ꯊꯨꯒꯗꯕꯅꯦꯕ꯫ ꯇꯥꯏꯝꯃꯦꯅꯦꯁ ꯇꯧꯕ ꯍꯥꯏꯗꯧꯅꯦꯕ ꯀꯣꯏꯁꯟ ꯑꯃꯗ ꯀꯣꯏꯁꯟ ꯑꯅꯤ ꯈꯣꯠꯄ ꯉꯝꯒꯗꯧꯕꯅꯦꯕ꯫
ꯎꯝ ꯎꯝ꯫
ꯃꯦꯠꯁ ꯄꯨꯝꯗꯨꯒꯣ꯫
ꯍꯣꯏ꯫
ꯃꯦꯠꯁꯀꯨꯝꯕꯒꯤ ꯀꯣꯏꯁꯟꯗꯨ ꯅꯪ ꯂꯣꯏꯅꯃꯛ ꯐꯦꯃꯤꯂ꯭ꯔ ꯑꯣꯏꯍꯟꯒꯗꯧꯕ ꯗꯥꯏꯔꯦꯛ ꯁꯀ꯭ꯔꯤꯟꯗ ꯌꯦꯡꯕ ꯀꯥꯟꯗ ꯈꯣꯠꯀꯗꯧꯕ ꯅꯪ ꯗꯥꯏꯔꯦꯛ ꯇꯦꯟ ꯁꯦꯀꯦꯟ ꯄꯥꯔꯒ ꯈꯣꯠꯀꯗꯕ ꯀꯣꯏꯁꯟ ꯄꯥꯕꯗ ꯃꯤꯅꯤꯠ ꯑꯃꯒꯨꯝꯕ ꯂꯧꯕ ꯌꯥꯔꯣꯏ꯫
ꯇꯦꯟ ꯁꯦꯀꯦꯟ꯫ ꯄꯥꯔꯒ ꯊꯥꯔꯇꯤ ꯐꯣꯔꯇꯤ ꯁꯦꯀꯦꯟꯗ ꯈꯣꯠꯀꯗꯧꯕ ꯑꯗꯨꯗꯤ ꯃꯤꯅꯤꯠ ꯃꯤꯅꯤꯠ ꯑꯃꯗ ꯀꯣꯏꯁꯟ ꯑꯅꯤ ꯈꯣꯠꯀꯗꯕꯅꯦꯕ
ꯂꯥꯏꯕꯗꯤ ꯂꯥꯏꯗꯤꯅꯦꯀꯣ ꯍꯣꯏ ꯎꯝ
ꯑꯗꯨꯝ ꯄ꯭ꯔꯦꯛꯇꯤꯁ ꯇꯧꯕ ꯀꯥꯟꯗ ꯑꯦꯕ꯭ꯔꯤꯗꯦ ꯄ꯭ꯔꯦꯛꯇꯤꯁ ꯇꯧꯕ ꯑꯃꯨꯛꯀ ꯅꯪ ꯁꯣꯟꯕ ꯇꯥꯔꯁꯨ ꯑꯃꯨꯛ ꯄ꯭ꯔꯦꯛꯇꯤꯁ ꯇꯧꯕ ꯑꯃꯨꯛ ꯄ꯭ꯔꯦꯛꯇꯤꯁ ꯇꯧꯕꯗ ꯍꯩꯔꯛꯄꯅꯦꯕ ꯑꯗꯒꯤ ꯒꯦꯞ ꯂꯩꯕ ꯌꯥꯗꯦ ꯇꯤꯐ ꯁꯤꯂꯦꯕꯁ ꯚꯥꯁ ꯑꯣꯏꯕꯅꯤꯅꯀꯣ ꯑꯦꯕ꯭ꯔꯤꯗꯦ ꯄꯥꯒꯗꯧꯕ ꯀꯟꯁꯤꯁꯇꯦꯟꯁꯤ ꯂꯩꯔꯒ
ꯎꯝ
ꯀꯟꯁꯤꯁꯇꯦꯟꯁꯤ ꯂꯩꯕ ꯇꯥꯕ ꯅꯪ ꯉꯁꯤ ꯄꯥꯕ ꯍꯌꯦꯡꯁꯨ ꯄꯥꯕ ꯄꯨꯡ ꯑꯃ ꯑꯅꯤ ꯈꯛꯇꯪ ꯑꯣꯏꯔꯁꯨ ꯑꯦꯠꯂꯤꯁ ꯄꯥꯒꯗꯧꯕ ꯅꯪ ꯑꯗꯨꯒ ꯔꯤꯚꯤꯖꯟꯁꯤ ꯃꯣꯁ ꯏꯝꯄꯣꯔꯇꯦꯟ ꯔꯤꯚꯤꯖꯟ ꯆꯠꯒꯗꯧꯕꯀꯣ
ꯎꯝ ꯎꯝ
ꯃꯣꯛ ꯇꯦꯁꯁꯤ ꯁꯤ ꯑꯩꯅ ꯍꯥꯏꯔꯤꯕ ꯑꯗꯨ ꯃꯌꯥꯝꯗꯨ ꯐꯖꯅ ꯐꯣꯂꯣ ꯇꯧꯕꯤꯔꯗꯤ ꯗꯤꯁꯤꯄ꯭ꯂꯤꯟ ꯌꯥꯝ ꯂꯩꯅ ꯐꯣꯂꯣ ꯇꯧꯕꯤꯔꯗꯤ ꯍꯟꯗ꯭ꯔꯦꯠ ꯄꯥꯔꯁꯦꯟꯁ ꯒꯔꯦꯟꯇꯤ ꯄꯤꯕ ꯉꯝꯃꯦ ꯑꯗꯨꯝ ꯁꯦꯂꯦꯛ ꯇꯧꯔꯅꯤꯅ ꯉꯝꯗꯕꯤꯒꯤ ꯋꯥꯅꯦꯕ
ꯎꯝ ꯈꯪꯗꯦ ꯑꯦꯛꯖꯥꯝꯒꯤꯁꯨ ꯄꯨꯔꯥ ꯑꯗꯨꯃꯛꯁꯨ ꯄ꯭ꯔꯤꯄꯦꯌꯔꯗꯤ ꯇꯧꯔꯨꯗ꯭ꯔꯦ
ꯅꯪ ꯅꯃꯥꯟꯅꯕ ꯑꯇꯣꯞꯄ ꯑꯇꯣꯞꯄ ꯗꯤ ꯀ꯭ꯔꯤ ꯀ꯭ꯔꯤ ꯍꯣꯠꯅꯔꯦ ꯃꯣꯏꯗꯤ ꯀꯥꯏ ꯀꯥꯏ ꯆꯠꯅꯔꯦ
ꯃꯣꯏꯖꯤꯡꯖꯦ ꯎꯝ ꯈꯔꯅꯗꯤ ꯃꯥꯁꯇꯔ ꯇꯧꯕꯁꯨ ꯌꯥꯎꯔꯤ ꯑꯗꯨꯒ ꯗꯦꯜꯂꯤꯗ ꯄꯥꯔꯠ ꯇꯥꯏꯝ ꯑꯣꯏꯅ ꯑꯗꯨꯝ ꯇꯧꯔꯒ ꯀꯣꯑꯣꯄꯔꯦꯠꯀꯨꯝꯕꯗ ꯈꯔ ꯇꯧꯕꯁꯨ ꯌꯥꯎꯕ ꯃꯥꯜꯂꯦ ꯑꯩꯅ ꯈꯟꯕꯗ ꯑꯗꯣ ꯈꯔꯗꯤ ꯑꯗꯨꯝ ꯐ꯭ꯔꯤꯗ ꯂꯩꯕꯁꯨ ꯌꯥꯎꯔꯤ